ꯂꯩ ꯊꯥꯡꯉꯧꯗ ꯉꯥꯏꯔꯤꯕ
ꯎꯝ ꯊꯝꯁꯪ
ꯑꯣ ꯉꯁꯤꯕꯨ ꯁꯨꯤ ꯑꯣꯏꯗꯧ ꯑꯣꯏꯔꯣꯏꯗꯥ ꯈꯪꯗꯦꯅꯦ ꯊꯕꯤꯕꯣ
ꯃꯤ ꯂꯥꯛꯅꯔꯣꯏꯗ
ꯃꯌ ꯑꯃꯗꯥꯏꯔꯦ ꯐꯣꯟ ꯇꯧꯒꯗꯤ ꯈꯪꯒꯅꯤ
ꯀꯩꯗꯧꯔꯝꯃꯤꯅꯣ
ꯍꯂꯦ ꯏꯦ
ꯋꯥꯀꯤꯡ ꯆꯠꯂꯨꯏꯔꯣ
ꯑꯥꯀꯤꯦꯅꯤ ꯀꯅꯥ
ꯃꯁꯥ ꯑꯃꯨꯛ ꯐꯗꯣꯛꯈꯤꯅꯤꯀꯣ
ꯍꯛꯆꯥꯡ ꯐꯕ ꯈꯔꯅꯂꯦ ꯍꯟꯗꯣꯛ ꯂꯣꯏ ꯃꯨꯂꯦꯅ
ꯃꯤꯅꯤ ꯃꯤ ꯂꯑꯣ ꯌꯥꯗ꯭ꯔꯣ
ꯑꯁ ꯀꯥꯏ ꯇꯣꯝꯇꯅ ꯇꯜꯂꯦ ꯑꯩꯈꯣꯏ ꯑꯅꯤꯨꯝ ꯁꯨꯗꯤ ꯌꯥꯕ
ꯃꯥꯥꯟꯇꯣꯏꯕꯥꯅꯤ ꯀꯥꯈꯠꯄꯤꯅꯦ ꯍꯦꯛꯇ
ꯑꯣꯖꯥꯅꯔꯥꯏꯅ ꯉꯔꯥꯡ ꯑꯩꯗꯤ ꯄꯨꯡ ꯇꯔꯥ ꯃꯈꯥꯏꯗ ꯇꯔꯥꯃꯥꯏ ꯍꯥꯏꯖꯦ ꯇꯔꯥꯃ ꯇꯥꯕꯖꯎꯗꯣ
ꯃꯣꯏꯗꯤ ꯑꯇꯩꯗꯤ
ꯑꯇꯩꯁꯨ ꯑꯗꯨꯋꯥꯏꯅ ꯉꯔꯕꯁꯨ ꯌꯥꯎꯋꯤ ꯇꯔꯥꯃ ꯃꯈꯥꯏꯗꯗꯒꯤꯗꯤ ꯀꯝꯕꯜꯁꯤ ꯊꯣꯡꯉ ꯍꯪꯉꯒꯦ ꯆꯨꯗꯔ ꯆꯨꯨꯔꯗ꯭ꯔꯁꯨꯦ
ꯋꯦꯗꯔꯁꯦ ꯃꯑꯣꯡ ꯑꯃ ꯇꯧꯔꯛꯏꯅꯦ
ꯈꯪꯗꯦ ꯎ ꯎꯔꯤꯒꯟꯗꯧ ꯑꯃ ꯆꯥꯅꯤꯡꯉꯦ
ꯃꯤꯗꯤ ꯂꯧ ꯑꯣꯗꯣꯏ ꯇꯧꯅꯔꯦ ꯅꯣꯏꯗꯤ ꯇꯧꯗ꯭ꯔꯤꯕꯣ
ꯆꯥꯛꯇꯥꯥꯔꯃꯤꯁꯨ ꯂꯩꯇꯦꯃꯦ
ꯑꯃꯕꯨꯣ
ꯑꯛ ꯂꯩꯇꯦꯅ ꯂꯩ ꯑꯗꯩ ꯌꯨꯝ ꯌꯨꯝꯌꯥꯗ ꯅꯛꯄ ꯈꯔ ꯁꯗ ꯇꯧꯔꯀꯂꯦ ꯏꯁꯤꯡ ꯈꯨꯟꯒꯤ ꯏꯁꯤꯡ ꯆꯤꯡꯒꯅꯤ ꯍꯥꯏꯃꯦ
ꯑꯣ ꯄꯥꯇ ꯀꯗꯤ
ꯄꯥꯠ ꯀꯦꯁꯤ ꯑꯃꯨꯛ ꯊꯥ ꯊꯥꯗꯣꯛꯀꯅꯤ ꯊꯥꯗꯣꯛꯇꯣꯏꯔꯥ ꯊꯥꯗꯣꯛꯣꯏꯔꯥ ꯈꯪꯗ꯭ꯔꯦ ꯄꯥꯠ ꯀꯦꯖꯤꯣ
ꯇꯧꯒꯥꯏꯔ ꯊꯥꯗꯣꯛꯀꯗꯕꯅꯤ ꯑꯗꯨ ꯑꯗꯨ ꯉꯥ ꯐꯥꯗꯣꯛꯀꯗꯕꯅꯤ ꯑꯗꯨ ꯀꯩꯒꯤꯅꯣ ꯍꯥꯏꯔ ꯀꯥꯟꯗ ꯂꯧ ꯎꯕ ꯌꯥꯗ꯭ꯔꯦ ꯍꯥꯏꯗ ꯊꯔꯣ ꯍꯦꯄ ꯈꯉꯨꯗꯤ
ꯑꯩꯈꯣꯏꯥꯟ ꯊꯝꯕꯥꯜ ꯂꯥꯏꯒꯤ ꯊꯝꯕꯥꯜꯁꯦ ꯆꯠꯂꯦꯕꯀꯣ ꯁꯥꯃꯨ ꯑꯃꯨꯄ ꯕꯥꯜ ꯂꯦꯞ ꯂꯥꯛꯄꯅꯦꯅ ꯅꯥꯔꯣ ꯍꯣꯏ ꯑꯩꯅꯦ ꯍꯥꯏꯕ ꯑꯩꯅꯦ ꯍꯜꯂꯣ ꯍꯗꯥ ꯑꯝꯇꯔ ꯍꯦꯛꯇ ꯑꯝꯇ ꯀꯥꯟꯅꯛ ꯐꯣꯏꯅ ꯍꯥꯏꯕ ꯇꯃꯤ ꯂꯩꯅ ꯄꯥꯏꯒ ꯊꯝꯕꯥꯜ ꯀꯥꯡꯕꯨ ꯊꯝꯕꯥꯜ ꯀꯥꯡꯕꯨꯅ
ꯊ ꯉ ꯍꯨ ꯅ ꯂꯩꯃꯦ
ꯎ ꯑꯗꯨꯅꯗꯤ ꯑꯣꯏꯔꯣꯏ ꯌꯥꯏ
ꯊꯝꯃꯜ ꯀꯥꯡꯕꯨ ꯊꯝꯃꯜ ꯀꯥꯡꯕꯨꯨꯕꯨ ꯌꯥꯈꯤꯗ꯭ꯔꯣ
ꯈꯪꯗꯦꯅꯦꯍꯦ ꯉꯑꯣ ꯁꯥꯛꯁꯤꯗꯦ ꯁꯤꯂꯥꯏ
ꯃꯥꯏꯊꯤꯂꯕꯨꯣ ꯂꯣ ꯕꯕꯝ ꯁꯥꯒꯅ ꯊꯧꯕ ꯑꯩ ꯊꯅ ꯂꯥꯎꯁꯀꯠꯇ ꯄ꯭ꯂꯤꯖ ꯑꯣ ꯐꯔꯦ ꯐꯔꯦ
ꯃꯣꯏ ꯦꯀꯦꯁꯟ ꯊꯥꯔꯔꯤꯕ
ꯖꯜꯐꯥꯏ ꯀꯕ ꯁꯔꯦ ꯃꯜ ꯀꯩꯅꯣꯒꯤꯔꯣ ꯑꯦꯝ ꯌꯨꯒꯤꯔꯣ ꯗ ꯁꯦꯕ ꯌꯦꯡ ꯌꯥꯅꯤ ꯀꯩꯅꯣ
ꯁꯤꯃꯤꯁꯥꯒ
ꯀ
ꯇꯧꯅꯗꯕ ꯀꯥꯡꯕꯨꯁꯨ ꯌꯥꯎꯔꯤꯕꯕ
ꯁꯦꯀꯦꯟ ꯁꯦꯡꯕꯅ ꯑꯌꯥꯝꯕ ꯇꯧꯅꯔꯝꯈꯤꯔꯣꯏꯌꯦ
ꯎꯝ ꯑꯦꯠꯃꯤꯁꯟ ꯈꯔ ꯃꯅ ꯑꯃ ꯍꯧꯗꯣꯏꯕ
ꯑꯗꯨ ꯑꯦꯃꯤꯁꯟ ꯅꯗꯤ ꯊꯣꯛꯑ ꯑꯗꯨꯗꯤ ꯑꯦꯃꯤꯁꯟꯁ ꯀ꯭ꯋꯦꯠꯀꯤ ꯀꯩꯅꯣ ꯊꯣꯛꯑꯕꯅꯦ ꯀ꯭ꯋꯠꯀꯤ ꯀꯩꯅꯣ ꯃꯣꯏ ꯏꯁꯀꯣꯔꯤꯡ ꯊꯥꯖꯤꯟꯕꯗꯣ
ꯑꯝ
ꯊꯥꯖꯟ ꯊꯣꯛꯑꯕꯅꯦ ꯅꯪ ꯇꯧꯍꯧꯔꯣꯗꯅ
ꯑꯩ ꯇꯧꯈꯤꯔꯣꯏꯗ
ꯊꯃ ꯆ ꯑꯗꯨꯔ
ꯇꯥꯎꯔꯣ ꯀꯣꯟ ꯐꯦꯡ ꯂꯩꯒꯗ꯭ꯔꯣ
ꯑꯥ ꯇꯧꯔꯣ ꯀꯣꯟ ꯐꯦꯡ ꯂꯩꯗ꯭ꯔꯥ ꯍꯥꯏ ꯅꯪ ꯀꯩꯅꯣꯁꯨ ꯇꯧꯗꯣꯏꯗꯨꯕꯨ
ꯇꯥꯏ
ꯑꯥ ꯉꯟꯅ ꯍꯜꯂꯛꯍ ꯂꯩꯖꯕ ꯀꯩꯁ ꯂꯩꯇꯦꯅ ꯇ ꯑ ꯆꯠꯠꯇꯧꯕ
ꯆꯠꯄꯗ ꯏꯃꯥꯟꯅꯕ ꯂꯩꯁꯜꯂ ꯂꯣꯏꯔꯦꯅꯦ ꯍꯣꯁꯇꯦꯜꯗ
ꯎꯝ ꯊꯕꯛꯅꯦ ꯊꯕꯛ ꯇꯧꯖꯕ ꯍꯥꯏꯔꯤꯅꯣ ꯑꯩꯈꯣꯏ ꯊꯕꯛ ꯇꯧꯖꯕ ꯃꯝꯕꯗ ꯄꯨꯂꯞ ꯇꯧꯃꯤꯟꯅ ꯑꯃꯗꯤ ꯐꯗꯣꯛꯎꯧꯕ
ꯑꯝ ꯇꯧꯔꯖꯣꯏ ꯀꯣꯟꯅ ꯇꯧꯔꯅꯤꯗ ꯌꯥꯝ ꯋꯥ ꯉꯜꯂꯤ ꯋꯥꯠꯂꯤꯗ ꯏꯁꯀꯣꯂꯥꯔꯁꯤꯞ ꯐꯪꯉꯗꯤ ꯌꯥꯕ ꯅꯠꯇ꯭ꯔꯣ
ꯏꯁꯀꯣꯂꯥꯔꯁꯤꯞꯀꯤꯨꯗꯤ ꯑꯔꯥꯏꯕꯅꯤꯅꯦ ꯄꯥꯏꯍꯧꯕꯗꯨꯅ ꯐꯩ ꯄꯥꯏꯍꯧꯕꯗꯨꯗꯤ ꯐꯩꯗꯅ
ꯍꯩꯍꯧꯕ ꯂꯤꯁꯤꯡ ꯍꯆꯤ ꯇꯔꯥꯇꯔꯦꯠꯇ ꯐꯪꯉꯦ
ꯎꯝ ꯀꯩꯅꯣꯗꯒꯤ ꯂꯩꯔꯒ ꯕꯤ ꯇꯤ ꯇꯤ ꯀꯦꯟꯗ꯭ꯔꯠꯇ ꯂꯩꯔꯒ
ꯕꯤꯠꯇ ꯀꯦꯅꯦꯅꯦ ꯇꯁꯨ ꯂꯩꯔꯗꯦ ꯌꯥꯝꯅ
ꯂ ꯑ ꯍꯥꯏ ꯐ꯭ꯔꯤꯗ ꯂꯩꯔꯤꯀꯥꯟꯗ ꯂꯥꯏꯔꯤꯛ ꯄꯥꯏꯍꯧꯕꯅꯤ ꯐꯩꯗꯅ
ꯀꯩꯅꯣꯒꯨꯝꯕ ꯑꯣꯏꯅ ꯄꯥꯏꯔꯒꯦ ꯀꯦꯃꯦꯁꯇ꯭ꯔꯤꯒꯨꯝꯕꯒꯤ
ꯑꯣꯏꯖꯦꯟ
ꯑꯗꯨꯗ ꯐꯇ꯭ꯔ ꯤꯗꯤ ꯀꯗꯖꯇꯒꯤ
ꯇꯥꯏ ꯕꯨꯨꯗꯤ
ꯐꯤꯖꯤꯛ ꯂ ꯀꯩꯩꯅ
ꯟꯗꯗ ꯑꯃꯨꯛ ꯌꯣꯒꯗ ꯇꯧꯔꯁꯦ
ꯥꯏꯕ
ꯖꯦꯟꯗ꯭ꯔꯅ
ꯇꯧ ꯀꯥꯏꯅ
ꯀꯠꯂ ꯊꯥꯖꯤꯜꯂꯨꯔꯣꯏ ꯈꯜꯂ ꯊꯥꯖꯤꯜꯂꯨꯔꯣꯏ ꯁꯤꯂ ꯊꯟꯕ ꯄꯩꯁꯥ ꯄꯥꯉꯨꯕ
ꯇꯥꯃꯨꯛ ꯀꯩꯩꯅꯣ ꯌꯥꯝ ꯇꯝꯅꯤꯡꯉꯗꯤ
ꯀꯩꯅꫭ ꯇꯝꯑꯔꯣꯏ ꯇꯜꯂꯦ꯫
ꯀꯔꯤ ꯇꯧꯗꯣꯏꯅꯣ꯫ ꯇꯧꯔꯁꯨ ꯑꯩ ꯀꯣꯟꯗꯪꯗ ꯐꯣꯠꯁꯨꯟꯅꯔ ꯊꯧꯔꯀꯥꯟꯗ ꯇꯧꯔꯒꯦ꯫
ꯎꯝꯍ
ꯐꫭꯆꯨꯅꯔꯏꯑꯁꯥꯗ ꯑꯩ ꯋꯥꯔꯤ ꯁꯥꯖꯟ ꯅꯡꯁꯥꯔꯝꯗ꯭ꯔꯦ꯫
ꯑ
ꯑꯣꯖꯥ ꯀꯩꯅꫭꯅ ꯀꯍꯥꯅꯤ ꯑꯣꯖꯥꯅ ꯁꯨꯃꯥꯏꯅ ꯍꯥꯏꯔꯛꯑꯦꯅ꯫
ꯑꯣ ꯀꯍꯥꯅꯤ
ꯀꯍꯥꯅꯤ ꯑꫭꯖꯥꯅ ꯁꯨꯃꯥꯏ ꯍꯥꯏꯔꯛꯑꯩꯅ꯫
ꯍꯥꯏꯕꯤꯔꯝꯒꯦꯗꯤ ꯑꯗꯨꯒꯨꯝꯕꯗꯤ ꯈꯔ ꯈꯔ꯫ ꯀꯔꯤ ꯍꯥꯏꯕ ꯍꯥꯏꯅꯕ꯭ꯔ꯫
ꯅꯪꯗꯤ ꯀꯩꯅꯣ ꯇꯧꯕ ꯌꯥꯎꯒꯦ ꯑꯩꯉꯣꯟꯗ꯫
ꯎꯝ
ꯑꯅ ꯀꯍꯥꯅꯤꯅ꯫
ꯎꯝ
ꯕꯤꯠ ꯁꯨꯝ ꯂꯩꯁꯤꯜꯂꯛꯇ꯭ꯔꯦꯅ ꯀꯥꯏꯅꫭꯝꯑꯅꯦ꯫
ꯆꯥꯛꯇꯤ ꯅꯪ ꯅꯊꯟ ꯊꯣꯡꯑ ꯆꯥꯏꯔꯣ ꯀꯩꯅꯣ꯫
ꯑꯈꯣꯏ ꯑꯅꯤ ꯊꯣꯡꯑ ꯆꯥꯕꯅꯤ ꯑꯗꯨꯁꯨ ꯁꯥꯎꯅꯤꯡꯉꯝꯕꯅꯤ ꯉꯍꯥꯟꯗꯒꯤ ꯉꯍꯥꯟꯗꯒꯤ ꯀꯩꯅꯣ ꯇꯧꯕꯅꯦ ꯑ ꯆꯥꯛ ꯆꯥꯃꯤꯟꯅꯕꯅꯦꯕ ꯑꯗ ꯆꯥꯛ ꯊꯣꯡꯃꯤꯟꯅꯕꯁꯤ ꯉꯔꯥꯡ ꯉꯔꯥꯡ ꯉꯍꯥꯟ ꯈꯛ ꯊꯣꯡꯃꯤꯅꯤ ꯉꯥꯏꯍꯥꯛ ꯉꯔꯥꯡ ꯉꯔꯥꯡ ꯅꯨꯡꯗꯥꯡ ꯑꯃꯨꯛ ꯊꯣꯡꯕ ꯌꯥꯎꯗ꯭ꯔꯦ ꯉꯁꯤ ꯑꯌꯨꯛ ꯑꯃꯨꯛ ꯊꯣꯡꯕ ꯌꯥꯎꯗ꯭ꯔꯦ꯫ ꯁꯥꯎꯅꯤꯡꯑꯝꯑꯅꯤ ꯇꯧꯋꯔꯤ ꯊꯕꯛꯁꯦ꯫
ꯎꯝ ꯅꯪꯅ ꯂꯩꯃꯤꯟꯅꯕ ꯅꯝꯕꯣꯜ ꯃꯆꯥꯗꯨꯒ꯫
ꯍꯣꯏ꯫
ꯃꯥꯗꯤ ꯃꯤꯗꯤ ꯐ ꯃꯥꯂꯤꯗ꯫
ꯐꯕꯅꯦ ꯐꯕꯨꯗꯤ ꯍꯟꯁꯨ ꯑꯍꯟꯅꯤ ꯀꯩꯅꯣ꯫ ꯍꯟ ꯍꯥꯏꯁꯦ ꯇꯨꯋꯥꯟ ꯇ꯭ꯋꯦꯟꯇꯤꯗ ꯒ꯭ꯔꯦꯖꯨꯌꯦꯁꯟ ꯑꯣꯏꯔꯃꯦ꯫
ꯑꯁ ꯑꯗꯨꯗꯤ ꯌꯥꯝ ꯀꯟꯅ ꯍꯟꯅ
ꯌꯥꯡꯈꯠ ꯈꯪꯗꯤ ꯅꯠꯇꯦꯅ ꯑꯩꯈꯣꯏꯗ ꯕꯦꯁ ꯑꯅꯤꯃꯨꯛꯇꯤ ꯍꯟꯅꯦ ꯍꯥꯟꯕꯨꯗꯤ꯫
ꯃꯩ ꯃꯅꯥꯏ ꯂꯪ ꯃꯩ ꯃꯅꯥꯏ
ꯗꯥ ꯕꯔꯨꯠ ꯑꯣꯏꯒꯨꯝꯕꯁꯨ ꯕꯦꯁ ꯑꯣꯏꯒꯅꯤ꯫
ꯕꯣꯔꯣ ꯑꯣꯏꯁꯤ ꯆꯍꯤ ꯀꯨꯟ ꯇ꯭ꯔꯦꯠ ꯀꯨꯅꯤꯕꯥ ꯁꯨꯔꯕꫭ꯫
ꯑꯗꯨꯝ ꯆꯥꯡ ꯂꯩꯔꯝꯅꯤ꯫ ꯑꯗꯨꯒ ꯑꯗꯨ ꯀꯥꯡꯕꯨꯅꯦꯕ ꯃꯣꯏꯁꯨ ꯑꯈꯣꯏꯗ ꯕꯦꯁ ꯑꯅꯤꯅꯤ ꯍꯥꯜꯂꯤꯁꯦ꯫
ꯍꯣꯏ ꯍꫭꯁꯇꯦꯜꯒꯤ ꯁꯨꯕꯥꯁꯇꫭ꯫
ꯑ
ꯃꯣꯏ ꯂꯦꯡꯒꯥꯅꯤ ꯑꯗꯨꯗꯤ꯫
ꯑꯣ
ꯔꯥꯍꯨꯜ ꯍꯣꯏ ꯃꯑꫭꯡ ꯃꯥꯟꯅ ꯆꯍꯤ ꯑꯥ ꯌꯧꯕꯤꯅꯤ ꯆꯍꯤ ꯀꯨꯟꯊ꯭ꯔꯥ ꯁꯈꯤꯕꯅꯤ꯫
ꯎ ꯍꯣꯁꯇꯦꯜ ꯋꯥꯟꯗꯤ ꯀꯝꯗꯧꯔꯤ꯫
ꯀꯝꯗꯧꯅꯤꯒꯦ꯫
ꯁꯨꯄꯔꯅ ꯃꯈꯈꯣꯏ ꯁꯪꯒꯦꯗꯅ
ꯈꯪꯗꯦ ꯑꯝꯇ ꯂꯥꯛꯇꯦꯗ
ꯑꯗꯨ ꯆꯥꯢꯔꯒ ꯂꯩꯔꯦ
ꯆꯥꯏꯕꯨꯗꯤ ꯆꯥꯏꯗ ꯃꯥꯜꯂꯤꯦ ꯈꯪꯗꯦꯅꯦ ꯑꯩꯁꯨ ꯉꯍꯋꯥꯒꯤ ꯗꯥꯛꯇꯔ ꯁꯣꯝꯗ ꯂꯩꯕꯗꯨꯗꯤ ꯀꯣꯏꯁꯠ ꯆꯠꯅꯕꯗꯣ ꯀꯥ ꯀꯥ ꯆꯪꯅꯔꯤꯗꯅ ꯌꯥꯝꯅ ꯁꯣꯝꯗꯗꯤ ꯃꯈꯥ ꯂꯣꯏ ꯂꯩꯕꯅꯤꯅ ꯑꯗꯨꯃꯥꯏꯅ ꯇꯧꯗ꯭ꯔꯦꯕ ꯃꯊꯪ ꯃꯊꯛꯇ ꯂꯣꯏ ꯂꯩꯅꯔꯤ ꯀꯗꯥꯏ ꯀꯗꯥꯏ ꯂꯩꯒꯦ ꯃꯍꯦꯁ ꯁꯣꯏ ꯀꯥꯕꯒ ꯈꯪꯗꯣꯕꯣ
ꯀ ꯀꯥ ꯈꯪꯗꯦ ꯑꯩ
ꯑꯗꯨꯗꯒꯤ ꯔꯤꯚꯜꯗꯣ ꯍꯣꯏ ꯀꯗꯥꯏꯋꯥꯏ ꯂꯩꯕꯅꯣꯁꯨ ꯈꯪꯗꯦ
ꯣꯕꯤꯗ ꯗꯗꯤꯜꯂꯤꯤ ꯄꯂꯤꯁꯀꯤ ꯍꯦꯠ ꯀꯁꯦꯕ ꯀ ꯂ ꯀꯩꯅꯣ ꯑꯃꯥ
ꯑ
ꯒꯣꯔꯃꯦꯟꯅꯁꯨ ꯍꯧꯖꯤꯛ ꯊꯕꯛ ꯐꯪꯕ ꯑꯃ ꯇꯧꯔꯗꯤ ꯌꯥꯔꯦ ꯂꯩꯔꯦ
ꯃꯥꯕꯨ ꯑꯝꯕꯦꯀꯥꯔ ꯇꯧꯔꯝꯗꯥꯏꯅꯦ
ꯉꯍꯥꯟꯋꯥꯏꯗꯤ ꯖꯤ ꯗꯤꯒꯗꯣ ꯐꯥꯎꯔ ꯆꯦꯟꯗꯕꯤ ꯇꯧꯔꯒ
ꯁ
ꯊꯕꯛ ꯑꯆꯧꯕ ꯇꯥꯅꯩ ꯁꯥꯗꯅ
ꯎꯝ ꯐꯪꯉꯨ ꯐꯪꯉꯗꯤ ꯌꯥꯔꯦ ꯂꯩꯔꯦꯕ
ꯑꯃ ꯑꯁꯦ ꯖꯁ ꯑꯍꯥꯟꯕꯒꯤ ꯑꯃ ꯑꯃ ꯑꯃ ꯑꯃ ꯇꯧꯔꯒꯗꯤ ꯑꯩꯒꯤ ꯐꯥꯏꯅꯥꯟꯁꯤꯌꯦꯜꯗꯣ ꯑꯗꯨꯝ ꯊꯥ ꯈꯨꯗꯤꯡꯒꯤ ꯁꯣꯏꯗ꯭ꯔꯗꯤ ꯃꯈꯥ ꯇꯥꯕꯗꯗꯤ ꯑꯗꯨꯝ ꯐꯖꯕ ꯇꯧ ꯌꯥꯏꯗꯅ
ꯑꯣꯝ ꯑꯍ ꯑꯩꯈꯣꯏ ꯍꯣꯁꯇꯦꯜꯗ ꯀꯥꯔꯖꯤꯟ ꯑꯃ ꯌꯥꯎꯋꯦꯕ ꯀ ꯀꯩꯅꯣꯗꯒꯤ ꯊꯧꯕꯥꯜ ꯂꯣꯝꯗꯒꯤ
ꯅꯣꯏ ꯃꯥꯟꯅꯕ ꯑ ꯂꯥꯛꯇꯅꯤꯄꯥ ꯂꯥꯛꯄ ꯑꯣ ꯑꯒꯅꯤ ꯉꯥꯛꯇ
ꯍꯗꯪꯒꯤ ꯅꯝꯕ ꯌꯥꯎꯕ꯭ꯔꯥ ꯅꯟ ꯅꯝꯕꯔ ꯈꯪꯗꯦ ꯌꯥꯎꯔꯝꯕꯁꯨ ꯌꯥꯏ ꯦ
ꯐꯥꯔꯝꯗ ꯂꯩꯔꯤꯕꯔꯣ ꯅꯪ
ꯐꯤꯉꯝ ꯗ ꯂꯩꯔꯤ ꯎꯝ
ꯃꯅꯥ ꯃꯁꯤꯡꯒꯤ ꯏꯂꯣꯛ ꯂꯣꯛꯈꯤꯗ꯭ꯔꯕꯅꯦꯍ ꯊꯥꯈ꯭ꯔꯤ ꯃꯌꯥꯝꯗꯨꯕꯨ
ꯇꯕꯨꯖ ꯂꯣꯏꯝ ꯆꯥꯎꯔꯤ ꯀꯩꯅꯣ
ꯎꯝ ꯈꯪꯉꯦ
ꯃꯤ ꯎ ꯕꯣꯔ ꯕꯣꯔꯥ ꯇꯧꯔꯒꯥ
ꯑ ꯃꯊꯪꯗꯗꯤ ꯐꯖꯅ ꯇꯧꯔ ꯅꯪ
ꯄꯀꯥ ꯁꯗꯅ ꯄꯤꯆꯦ ꯂꯩꯒꯦꯗ
ꯐꯣꯀꯁꯇꯣ ꯉꯍꯥꯟ ꯊꯦꯡꯅꯔꯝꯝꯕꯅꯤ
ꯌꯕꯨꯡꯗꯨ ꯍꯥꯟꯅ ꯆꯠꯂꯗ ꯃꯥꯒꯤ ꯐ ꯑꯃꯕ ꯐꯨꯔꯤꯠꯇꯨꯒ
ꯇꯥꯏ ꯐꯪꯉꯤ ꯗ꯭ꯔꯦꯁ ꯅ꯭ꯔꯩ ꯃꯥ ꯁꯦꯠꯂꯤꯁꯦ ꯃ ꯀꯩꯅꯣꯅꯤ ꯄꯤꯔꯦꯄꯨꯖꯥꯅꯤ ꯑ ꯄꯤꯟꯇꯨꯖꯨ
ꯨ ꯉꯔꯥꯡ ꯐꯣꯟ ꯇꯧꯁꯜꯂꯛꯑꯦ ꯑꯗꯨꯒ ꯁꯣꯏꯕꯅꯦ
ꯑꯣ
ꯑꯖꯦꯟ ꯈꯕꯔ ꯇꯂ ꯃꯅꯦ ꯃꯤꯒꯤ ꯄꯩꯕꯥꯛ ꯀꯟꯊꯅ ꯅꯊ ꯐ ꯂꯩꯕ
ꯑꯣ
ꯑꯣꯖꯥꯗ ꯍꯥꯏꯔ ꯉꯥꯡꯕꯨꯗꯤ ꯆꯠꯂꯣ ꯊꯨꯑꯣ ꯅꯪ ꯃꯊꯪ ꯃꯊꯪ ꯕꯦꯛ ꯆꯧꯔꯣ ꯃꯊꯪ ꯇꯧꯔꯣ ꯆꯠꯂꯣ ꯀ ꯍꯥꯏ
ꯃꯉꯕ
ꯍꯣꯏꯅꯦ ꯖꯣꯟꯁꯟꯅ ꯏꯌꯥꯝꯕ ꯑꯃ ꯂꯩꯇꯦ
ꯁꯤꯛꯁ ꯁꯦꯃꯤꯁꯇꯔꯗ ꯕꯦꯛ ꯆꯥꯔꯗꯤ ꯑꯃꯨꯛ ꯑꯃꯨꯛ ꯇꯧꯔ ꯊꯥꯗꯣꯏꯕ ꯑꯃꯨꯛ
ꯐꯣꯔ ꯁꯦꯃꯤꯁꯇꯔꯗ ꯕ꯭ꯔꯦꯛ ꯆꯥꯔꯗꯤ ꯃꯊꯪ ꯀꯥꯡꯕꯨ ꯅꯣꯏꯒꯤ ꯃꯈꯥꯗ ꯖꯨꯅꯤꯌꯔ ꯀꯥꯡꯕꯨꯅ ꯐꯣꯔ ꯌꯥꯝ ꯊꯥꯒꯜ ꯉꯥꯏ ꯊꯥꯗꯕ
ꯑꯣ ꯑꯗꯨꯗꯣ ꯁꯤꯛꯁꯇꯨꯛ ꯉꯥꯏꯔꯦ ꯊꯥꯗ ꯑꯗꯨꯗ ꯍꯕꯦꯛ ꯆꯥꯔꯗꯤꯦ ꯑꯣ
ꯅꯪ ꯐꯣꯠꯇ ꯕꯒ ꯆꯥꯔꯦ ꯈꯜꯂꯁꯦꯕ ꯄꯣꯠꯇ ꯕꯒ ꯆꯥꯔꯦ ꯈꯜꯂꯁꯦꯕꯀꯣ
ꯑꯥ
ꯑꯣ ꯕꯦꯛ ꯆꯥꯕꯗꯨ ꯃꯊꯪ ꯅꯪ ꯖꯨꯅꯤꯌꯥꯔ ꯀꯥꯡꯕꯨ ꯂꯩꯍꯧꯗꯅꯤꯅ ꯍꯧꯖꯤꯛ ꯑꯩꯈꯣꯏ ꯐꯣꯔꯠ ꯂꯣꯏꯔꯒ ꯅꯣꯏ ꯃꯝꯇꯣꯏꯅ ꯁꯦꯀꯦꯟ ꯁꯦꯃꯤꯁꯇꯔꯅꯤꯅ ꯃꯣꯏ ꯁ ꯃꯣꯏ ꯐ ꯀꯦꯛ ꯌꯥꯝ ꯀꯥꯏꯔ ꯀꯥꯟꯗ ꯑꯗꯩ ꯑꯦꯛꯖꯥꯝ ꯄꯤꯗꯕ ꯐꯔꯦ ꯐꯔꯦ
ꯑꯣ ꯍꯣꯏ ꯊꯝꯃꯦ ꯊꯝꯃꯦ